ꯍ
ꯅꯣ
ꯍꯜꯂꯣ
ꯀꯩꯗꯧꯔꯤꯅꯣ
ꯑꯩꯁꯦ ꯐꯝꯃꯤꯌꯦ ꯍꯧꯖꯤꯛꯁꯦ
ꯑꯣ ꯅꯨꯡꯉꯥꯏꯅꯦ
ꯑꯗꯣ ꯑꯩ ꯋꯥꯔꯤ ꯑꯃ ꯂꯤꯕꯤꯒꯦꯀꯣ
ꯎꯝ
ꯑꯩ ꯋꯥꯔꯤ ꯂꯤꯕꯤꯒꯦꯀꯣ
ꯑꯗꯨ ꯀꯩ ꯋꯥꯔꯤꯅꯣ ꯂꯤꯔꯛꯑꯣ
ꯅꯣꯡꯃꯁꯦ
ꯍꯣꯏ
ꯏꯃꯨꯡ ꯑꯃꯗ
ꯎꯝ
ꯃꯃꯥꯅꯦ ꯃꯄꯥꯅꯦ ꯃꯆꯥꯅꯨꯄꯤ ꯑꯃꯅꯦ ꯃꯆꯥꯅꯨꯄꯥ ꯑꯃꯅꯦ ꯂꯩꯌꯦ ꯍꯥꯏꯌꯦ
ꯎꯝ
ꯃꯆꯥꯅꯨꯄꯥꯗꯨꯅ ꯆꯍꯤ ꯑꯃ ꯑꯣꯏꯍꯜꯂꯁꯦꯕꯀꯣ
ꯎꯝ
ꯑꯗꯨꯒ ꯃꯆꯥꯅꯨꯄꯤꯗꯨꯅ ꯆꯍꯤ ꯑ꫰ꯇꯔꯦꯠꯀꯨꯝꯕ ꯑꯣꯏꯔꯦ ꯃꯕꯥꯅꯤꯁꯦ ꯌꯨꯝꯗ ꯂꯩꯍꯧꯔꯦ ꯃꯃꯥ ꯃꯄꯥꯗꯤ ꯂꯧ ꯁꯨꯅꯕ ꯂꯧꯗ ꯆꯠꯈ꯭ꯔꯦ
ꯎꯝ
ꯂꯧꯗ ꯆꯠꯈ꯭ꯔꯦ ꯑꯗꯨꯒ ꯃꯆꯥꯅꯨꯄꯤ ꯑꯅꯤꯗꯣ ꯌꯨꯝꯗ ꯂꯩꯍꯧꯕꯗꯣ ꯎꯝ ꯃꯝꯃꯛꯈ꯭ꯔꯦꯕꯀꯣ
ꯍꯣꯏ
ꯃꯃꯈ꯭ꯔꯕꯗꯨꯗ ꯃꯃꯥ ꯃꯄꯥꯁꯦ ꯃꯣꯏꯁꯦ ꯂꯥꯛꯄ ꯉꯥꯏꯔꯦ ꯂꯥꯛꯇꯔꯦꯅ ꯂꯥꯛꯄ ꯉꯥꯏꯔꯦ ꯑꯗꯣ ꯅꯨꯃꯤꯠꯇꯨ ꯃꯣꯏ ꯃꯃꯥ ꯃꯄꯥꯗꯣ ꯊꯦꯡꯈ꯭ꯔꯦꯕ ꯊꯦꯡꯕꯒꯤ ꯃꯣꯏ ꯌꯨꯝ ꯍꯟꯅꯕ ꯑꯣ ꯃꯝꯈ꯭ꯔꯕꯅꯤꯅ ꯎꯝ ꯃꯩ ꯀꯩꯀꯥꯁꯨ ꯄꯨꯗꯕꯀꯣ ꯌꯨꯝ ꯍꯟꯅꯕꯗꯣ ꯃꯩ ꯀꯩꯀꯥꯁꯦ ꯄꯨꯗ꯭ꯔꯕꯅꯤꯅ ꯃꯣꯏꯁꯦ ꯍꯟꯕ ꯌꯥꯗ꯭ꯔꯦ ꯍꯟꯕ ꯉꯝꯗ꯭ꯔꯦ ꯎꯝ ꯂꯧꯗꯤ ꯆꯤꯡ ꯂꯧꯗꯤ ꯂꯥꯞꯄꯅꯤꯅꯀꯣ ꯃꯃꯗꯤ ꯆꯠꯄ ꯌꯥꯔꯣꯏꯕ
ꯑꯥ
ꯑꯗꯨꯅ ꯃꯣꯏ ꯍꯪꯗ꯭ꯔꯦ ꯑꯗꯨꯅ ꯃꯣꯏ ꯂꯧꯁꯪꯒꯤꯗ ꯇꯨꯝꯃꯦ ꯅꯨꯡꯗꯥꯡꯗꯣ ꯃꯣꯏ ꯇꯨꯝꯈ꯭ꯔꯦ
ꯎꯝ
ꯃꯣꯏ ꯌꯨꯝꯍꯟꯗ꯭ꯔꯦ ꯑꯗꯣ ꯃꯆꯥꯅꯨ ꯃꯆꯥꯅꯨꯄꯥꯒ ꯃꯆꯥꯅꯨꯄꯤꯗꯨꯗꯤ ꯃꯃꯥ ꯂꯥꯛꯀꯗ꯭ꯔꯥꯅ ꯉꯥꯏꯔ ꯉꯥꯏꯔ ꯂꯩꯔꯦ ꯆꯥꯛ ꯂꯥꯝꯃꯦ ꯆꯥꯛꯁꯨ ꯊꯣꯡꯕ ꯍꯩꯇꯦ ꯃꯣꯏꯗꯤꯀꯣ
ꯍꯣꯏ
ꯊꯣꯡꯕ ꯍꯩꯇ꯭ꯔꯕꯅꯤꯅ ꯃꯣꯏꯁꯦ ꯆꯥꯛ ꯂꯥꯝꯃꯦ ꯑꯗꯒꯤꯗꯤ ꯌꯨꯝꯗ ꯆꯥꯅꯕ ꯊꯤꯔꯒ ꯑꯗꯨꯝ ꯆꯥꯈ꯭ꯔꯦ ꯍꯥꯏꯔꯦ ꯑꯆꯥꯄꯣꯠꯀꯨꯝꯕ ꯀꯩꯀꯥ ꯀꯣ
ꯎꯝ
ꯆꯥꯔꯒ ꯂꯩꯔꯦ ꯑꯗꯨꯒ ꯎꯝ
ꯎꯝ
ꯃꯝꯕ ꯀꯥꯟꯗ ꯃꯣꯏ ꯇꯨꯝꯃꯒ ꯂꯩꯕ ꯀꯥꯟꯗ ꯅꯨꯄꯤ ꯑꯃ ꯂꯥꯛꯑꯦ ꯍꯥꯏꯌꯦ ꯅꯨꯄꯤ ꯑꯃ ꯂꯥꯛꯑꯒ ꯆꯥꯛꯀ ꯏꯟꯁꯥꯡꯒ ꯊꯣꯡꯕꯤꯕꯗꯣ ꯊꯤꯟꯕꯤꯕ ꯂꯥꯛꯑꯦ ꯍꯥꯏꯌꯦ ꯃꯣꯏ ꯃꯕꯥꯅꯤꯒꯤ ꯑꯉꯥꯡ ꯑꯅꯤꯗꯨꯒꯤꯀꯣ ꯅꯕꯥꯅꯤ ꯑꯁꯤ ꯆꯥꯍꯧꯔꯣꯀꯣ ꯍꯥꯏꯅ ꯊꯝꯃꯃꯒ ꯆꯠꯈꯦ ꯍꯥꯏꯌꯦ ꯑꯗꯨꯣ ꯃꯣꯏꯗꯣ ꯃꯁꯛꯁꯨ ꯈꯪꯗꯕ ꯅꯨꯄꯤꯗꯣ ꯎꯝ ꯃꯣꯏ ꯂꯩꯀꯥꯏꯒꯤ ꯃꯤꯁꯨ ꯑꯣꯏꯗꯦ ꯃꯣꯏ ꯂꯩꯀꯥꯏ ꯃꯤꯅꯁꯨ ꯃꯁꯛ ꯈꯪꯗꯦ ꯍꯥꯏꯌꯦ ꯅꯨꯄꯤꯗꯣ
ꯎꯝ
ꯑꯗꯨ ꯊꯝꯃꯝꯃꯒ ꯆꯠꯈ꯭ꯔꯦ ꯆꯠꯈꯔꯕ ꯃꯇꯨꯡꯗ ꯎꯝ ꯃꯣꯏ ꯑꯅꯤꯗꯨ ꯆꯥꯔꯒ ꯇꯨꯝꯈ꯭ꯔꯦ ꯎ ꯑ ꯑꯌꯨꯛ ꯅꯣꯡꯉꯥꯜꯂꯛꯈ꯭ꯔꯦꯕ ꯅꯣꯡꯉꯥꯜꯂꯛꯈ꯭ꯔꯒ ꯃꯃꯥꯒ ꯃꯃꯥꯒ ꯃꯄꯥꯒꯗ ꯂꯧꯗꯒꯤ ꯌꯨꯝ ꯀꯥꯔꯛꯑꯦ ꯍꯥꯏꯌꯦ ꯌꯨꯝ ꯀꯥꯔꯛꯑꯒ ꯑꯁꯤ ꯆꯥꯛ ꯌꯦꯟꯖꯥꯡꯁꯦ ꯅꯨꯕꯥꯅꯤꯅ ꯊꯣꯡꯕ꯭ꯔꯥ ꯍꯥꯏꯔꯦ ꯍꯥꯏꯌꯦ ꯃꯣꯏ ꯉꯔꯥꯡꯒꯤꯗꯣ ꯆꯥꯕ ꯉꯝꯗꯕꯒꯤ ꯂꯦꯝꯍꯧꯕꯗꯣ ꯑꯌꯨꯛꯀꯤ ꯊꯝꯕ
ꯑꯥ
ꯎꯝ ꯑꯗꯨ ꯅꯕꯥꯅꯤꯅ ꯊꯣꯡꯕ꯭ꯔꯥ ꯍꯥꯏꯔꯒ ꯏꯕꯥꯅꯤꯅ ꯍꯣꯡꯗꯦ ꯅꯨꯄꯤ ꯑꯃꯅ ꯏꯕꯥꯅꯤꯒꯤ ꯆꯥꯎꯅ ꯊꯤꯜꯂꯛꯑꯝꯕꯅꯤ ꯍꯥꯏꯌꯦ ꯍꯥꯏꯌꯦ ꯊꯤꯜꯂꯛꯑꯝꯕꯅꯤ ꯍꯥꯏꯕꯒꯤ ꯃꯣꯏ ꯃꯃꯥ ꯃꯄꯥꯗꯣ ꯀꯅꯥꯅ ꯄꯤꯔꯝꯃꯤꯖꯥꯠꯅꯣꯅ ꯃꯣꯏꯁꯦ ꯌꯨꯝꯊꯪꯅꯕꯗ ꯂꯩꯀꯥꯏꯗ ꯍꯪꯉꯦ ꯍꯥꯏꯌꯦ ꯍꯪꯉꯒ ꯃꯣꯏꯁꯦ ꯊꯤꯕ ꯐꯪꯗ꯭ꯔꯦ ꯍꯥꯏꯌꯦ
ꯑꯝ
ꯑꯗꯣ ꯃꯤꯁꯛꯇꯣ ꯃꯣꯏ ꯎꯝ ꯂꯥꯏꯅ ꯊꯥꯕꯤꯔꯛꯄ ꯃꯥꯜꯂꯦꯕꯀꯣ ꯈꯟꯗ꯭ꯔꯣ ꯅꯪꯗꯤ ꯑꯗꯨꯃꯥꯏꯅ
ꯅꯪꯒꯤ ꯋꯥꯔꯤꯗꯣ ꯑꯩ ꯑꯝꯇ ꯈꯪꯗꯦ ꯑꯃꯨꯛ ꯍꯟꯅ ꯂꯤꯔꯛꯑꯣ
ꯀꯗꯥꯏꯗꯒꯤ ꯑꯗꯨꯗꯤ ꯃꯤ ꯁꯤꯔꯅꯤ
ꯐꯔꯦꯅꯦ ꯑꯩ ꯋꯥꯍꯪ ꯑꯃ ꯍꯪꯒꯦꯅꯦ ꯑꯗꯨꯗꯤꯀꯣ
ꯎꯝ
ꯃꯨꯟꯅ ꯇꯥꯎ ꯑꯦ ꯀꯩꯅꯣ ꯋꯥꯔꯤ ꯑꯩ ꯂꯤꯕꯤꯒꯦ ꯑꯃ ꯑꯃꯨꯛ
ꯀꯩ ꯋꯥꯔꯤꯅꯣ
ꯏꯇꯥ ꯊꯧꯃꯥꯏꯒꯤ ꯋꯥꯔꯤꯗꯣ ꯂꯤꯕꯤꯒꯦꯀꯣ
ꯎꯝ
ꯍꯅꯨꯕꯤꯗꯣ ꯎꯝ
ꯍꯥꯥ
ꯑꯩꯈꯣꯏ ꯐꯤ ꯁꯥꯥꯟꯅꯕ ꯂꯪ ꯆꯥꯛꯄ ꯍꯥꯏꯕ꯭ꯔꯥ ꯑꯩ ꯍꯥꯏꯕ ꯍꯩꯇꯦ
ꯍꯣꯏ
ꯑꯗꯨ ꯇꯧꯔꯒ ꯂꯩꯕ ꯅꯨꯄꯥ ꯑꯃꯁꯦ ꯍꯨꯔꯥꯟꯕ ꯂꯥꯛꯑꯦ ꯍꯥꯏꯌꯦ ꯍꯣꯏ ꯍꯣꯏ ꯇꯨꯝ ꯇꯨꯝꯗꯕꯤꯗ ꯂꯩꯔꯝꯃꯦ ꯍꯥꯏꯌꯦ
ꯎꯝ
ꯂꯩꯔꯝꯕꯗꯨꯗ ꯆꯪꯕ ꯌꯥꯗ꯭ꯔꯦ ꯅꯨꯃꯤꯠꯇꯣ ꯅꯣꯡꯃꯗꯤ ꯎꯝ ꯍꯅꯨꯕꯤꯗꯣ ꯎꯝ ꯃꯈꯣꯡ ꯈꯨꯠ ꯍꯥꯝꯕ ꯂꯣꯏꯔꯒ ꯏꯁꯤꯡ ꯏꯁꯤꯡꯗꯣ ꯃꯄꯥꯟꯗ ꯍꯩꯗꯣꯛꯅꯤꯡꯉꯥꯏ ꯆꯠꯈꯤꯕ
ꯎꯝ
ꯆꯠꯈꯤꯕ ꯎꯝ ꯑꯗꯨꯒꯤ ꯎꯝ ꯃꯇꯨꯡꯗꯨꯗ ꯃꯥ ꯆꯪꯗ꯭ꯔꯤꯉꯩꯗ ꯍꯨꯔꯥꯟꯕꯗꯣ ꯎꯝ ꯉꯁꯤꯗꯤ ꯍꯨꯔꯥꯟꯕ ꯑ ꯃꯤ ꯂꯩꯇ꯭ꯔꯤꯉꯩꯗ ꯆꯪ ꯍꯧꯔꯒꯦꯅ ꯆꯪꯈ꯭ꯔꯦ ꯆꯪꯉꯒ ꯍꯅꯨꯕꯤꯗ ꯆꯪꯉꯛꯈ꯭ꯔꯦꯕ ꯀꯣ ꯑꯗꯨꯒ ꯎꯝ ꯊꯧꯃꯩꯒꯤ ꯃꯅꯤꯡꯗꯨꯗ ꯂꯣꯠꯂꯒ ꯂꯩ ꯍꯥꯏꯌꯦ ꯎ ꯍꯨꯔꯥꯟꯕꯤꯗꯣ
ꯑꯥ
ꯂꯣꯠꯂꯒ ꯂꯩꯕꯗꯨꯗ ꯍꯅꯨꯕꯤꯁꯦ ꯂꯪ ꯆꯥꯛꯑꯒ ꯐꯝꯃꯒ ꯂꯩꯌ‌ꯦꯕ ꯃꯥꯁꯦ ꯍꯨꯔꯥꯟꯕꯗꯨ‌ ꯎꯔꯦꯕ ꯍꯦꯛ ꯑꯗꯨꯒ ꯃꯣꯏꯒꯤ ꯊꯥꯎꯃꯩ ꯊꯥꯏꯅꯗꯤ ꯀꯩꯅꯣ ꯃꯃꯤꯡꯗꯣ ꯑꯩ ꯈꯪꯗ꯭ꯔꯦꯕ ꯈꯪꯏꯗꯅ ꯑꯗꯨꯗ ꯌꯦꯡꯊꯣꯛꯑꯒ ꯍꯨꯔꯥꯟꯕꯗꯣ ꯐꯝꯃꯒ ꯂꯩꯕ꯭ꯔ ꯍꯥꯏꯌꯦ ꯃꯩ ꯃꯅꯤꯡꯗꯨꯗ ꯑꯗ ꯍꯅꯨꯕꯤꯗꯤ ꯃꯄꯥꯡꯒꯥꯟ ꯁꯣꯟꯕꯅꯤꯅ ꯍꯨꯔꯥꯟꯕ ꯂꯩ ꯄ‌ꯦꯟꯅ ꯂꯥꯎꯕꯗꯤ ꯌꯥꯗ꯭ꯔꯦꯗꯅ ꯑꯗꯨꯅ ꯎꯝ ꯏꯇꯥ ꯊꯧꯃꯩ ꯑꯩ ꯋꯥꯔꯤ ꯑꯃ ꯂꯤꯕꯤꯒꯦꯀꯣ ꯍꯥꯏꯅ ꯍꯅꯨꯕꯤꯗꯣ ꯃꯥꯗ ꯀꯗꯔ ꯀꯗꯔ ꯇꯧꯔꯒ ꯋꯥꯔꯤꯗꯣ ꯂꯤꯕ ꯁꯥꯔꯦ ꯍꯥꯏꯌꯦ ꯎꯝ ꯅꯣꯡꯃ ꯍꯅꯨꯕꯤꯒꯤ ꯌꯨꯝꯗꯅꯦ ꯍꯨꯔꯥꯟꯕꯗꯣ ꯆꯪꯉꯛꯏꯦ ꯍꯥꯏꯌꯦ ꯍꯨꯔꯥꯏꯕꯗꯣ ꯆꯪꯉꯛꯑꯒ ꯃꯩꯒꯤ ꯃꯅꯤꯡꯗꯨꯗ ꯐꯝꯕꯗꯣ ꯍꯅꯨꯕꯤꯅ ꯎꯔꯦ ꯍꯥꯏꯌꯦ ꯑꯗꯨꯅ ꯅꯨꯕꯤꯗꯨꯅ ꯂꯥꯎꯔꯦ ꯍꯥꯏꯌꯦ ꯍꯨꯔꯥꯟꯕ ꯐꯥꯔꯦ ꯍꯨꯔꯥꯟꯕ ꯐꯥꯔꯦ ꯍꯥꯏꯅꯅꯦ ꯀꯟꯅ ꯂꯥꯎꯇ꯭ꯔꯦ ꯑꯗꯨꯒꯤ
ꯎꯝ
ꯑꯅꯤꯗꯨꯅ ꯆꯪꯉꯛꯑꯦ ꯍꯥꯏꯌꯦ ꯑꯗꯣ ꯍꯅꯨꯕꯤꯗꫭ ꯁꯤꯡꯗ꯭ꯔꯣ ꯋꯥꯔꯤ ꯂꯤꯕ ꯁꯥꯔꯒ ꯐꯍꯜꯂꯤꯗꯣ
ꯍꯣꯏ
ꯅꯪ ꯁꯨ ꯂꯤꯌꯣ ꯍꯣꯏ ꯍꯣꯏꯗꯣ ꯅꯪꯒꯤ ꯀꯥꯟꯅꯔꯣꯏꯌꯦ
ꯑꯗꯣ ꯑꯩ ꯑꯩꯅꯦ
ꯑꯥ
ꯑ ꯑꯩꯒꯤ ꯐꯣꯟꯁꯤꯗꯒꯤ ꯐꯣꯟ ꯅꯝꯕꯔ ꯊꯥꯕꯗꯣ ꯀꯃꯥꯏꯅ ꯊꯥꯗꯣꯏꯅꯣ
ꯑꯁ ꯑꯗꯨꯒꯨꯝꯕꯗꯨꯗꯤ ꯑꯣꯏꯔꯣꯏꯗꯕꯅꯤꯗ ꯅꯪꯁꯨ ꯑꯁ
ꯅꯣꯡꯃꯅꯦ
ꯁꯣꯛ ꯅꯛꯇꯤ ꯊꯥꯕ ꯅꯨꯡꯉꯥꯏ ꯌꯦꯟ ꯐꯥꯝ ꯑꯣꯏꯅ ꯑꯣꯏꯔꯣꯗ ꯅꯪꯅꯤ
ꯑꯁ ꯑꯩ ꯍꯥꯏꯔꯛꯀꯦꯍꯦ ꯅꯣꯡꯃꯅꯦ
ꯍꯥ
ꯂꯩꯁꯥꯕꯤ ꯑꯅꯤ ꯂꯩꯃꯤꯟꯅꯔꯛꯑꯦ ꯍꯥꯏꯌꯦ
ꯑꯝ
ꯑꯃꯗꯤ ꯆꯥꯛ ꯌꯦꯟꯁꯥꯡꯁꯦ
ꯑꯥ
ꯆꯤꯜꯍꯥꯎ ꯊꯤꯕ ꯑꯃꯅ ꯆꯤꯜꯍꯥꯎ ꯊꯤꯗꯕ
ꯎꯝ
ꯑꯃꯅ ꯄꯪꯁꯥꯗ ꯆꯥꯕ ꯑꯣꯛ ꯇꯧꯅ ꯆꯥꯔꯕ ꯄ
ꯍꯣꯏꯅꯦ ꯍꯣꯏꯅꯦ ꯍꯥꯏꯔꯨꯅꯦ ꯅꯪꯒꯤ ꯋꯥꯔꯤꯗ
ꯑꯃꯅꯅꯦ ꯌꯦꯟꯗꯧꯅꯅꯦ ꯃꯈꯨꯠꯅꯅꯦ ꯑ ꯀꯩꯅꯣ ꯐꯕ ꯐꯕ ꯈꯛꯇ ꯈꯜꯂ ꯈꯜꯂꯒ ꯆꯥꯔꯦ ꯍꯥꯏꯌꯦ ꯑꯗꯨꯒ ꯃꯥ
ꯃꯈꯣꯏ ꯑꯅꯤꯁꯦ ꯂꯩꯃꯤꯟꯅꯔꯦ ꯌꯥꯝ ꯋꯥꯅ ꯂꯩꯃꯤꯟꯅꯔꯦ ꯍꯥꯏꯌꯦꯕꯀꯣ ꯑꯗꯨꯒ ꯃꯈꯣꯏ ꯑꯅꯤ ꯑꯗꯨꯝ ꯂꯣꯏꯁꯤꯜꯂꯦ ꯍꯥꯏ
ꯑ ꯌꯥꯝ ꯅꯨꯡꯁꯤ ꯌꯥꯝ ꯀꯔꯤ ꯍꯥꯏꯁꯤꯔꯥ ꯇꯦꯟꯇꯛꯅꯀꯣ ꯋꯥꯔꯤ
ꯇꯦꯟ ꯇ ꯅ ꯂꯤꯕ
ꯎ ꯇ‌ꯦꯟꯇꯛꯅ ꯌꯥꯝ ꯅꯨꯡꯁꯤꯕ ꯋꯥꯔꯤ ꯍꯥꯏꯕꯗꯣ ꯑꯁꯣꯝꯒꯤ ꯋꯥꯔꯤ ꯑꯣꯏꯇꯥꯔꯦꯀꯣ
ꯍꯣꯏ
ꯁꯤꯒꯨꯝꯕ ꯋꯥꯔꯤꯁꯤꯗꯤ ꯎꯝ ꯌꯥꯝ ꯄꯥꯝꯅꯕꯅꯦ ꯍꯧꯖꯤꯛ ꯍꯧꯖꯤꯛ ꯅꯍꯥꯔꯣꯜ ꯃꯌꯥꯝꯁꯦ
ꯑꯥ
ꯌꯥꯝ ꯅꯨꯡꯉꯥꯏꯌꯦ ꯌꯥꯝꯅ ꯐꯒꯠꯆꯔꯤ ꯍꯗꯣ
ꯎꯝ ꯀꯩꯗꯧꯔꯤꯅꯣ ꯅꯕꯥꯅꯤ
ꯑꯥ
ꯀꯩ ꯍꯥꯏꯕ
ꯇꯨꯝꯗ꯭ꯔꯤꯕꯣ
ꯇꯨꯝꯒꯦ ꯇꯧꯔꯤꯅꯦ꯫
ꯑꯩꯈꯣꯏꯗꯤ ꯇꯨꯝꯗ꯭ꯔꯤꯌꯦ꯫ ꯑꯩꯈꯣꯏꯗꯤ ꯇꯨꯝꯗꯕꯤꯗ ꯂꯩꯔꯤꯌꯦ꯫
ꯑꯣ___
ꯀꯔꯤ ꯍꯦꯟꯖꯥꯡ ꯆꯥꯕꯤꯔꯒꯦ?
ꯑꯥ ꯀꯔꯤ ꯌꯦꯟꯖꯥꯡꯅꯣ ꯉꯁꯤ ꯆꯥꯕꯗꯣ ꯑꯩ ꯀꯥꯎꯔꯦꯅꯦ ꯏꯔꯣꯝꯕ ꯑ꯫
ꯑꯦ
ꯑꯩꯈꯣꯏꯅꯦ ꯀꯥꯡꯉꯧ ꯑꯃꯅꯦ____ ꯏꯔꯣꯝꯕ ꯑꯃꯅ‌ꯦ ꯀꯥꯡꯁꯣꯏ ꯑꯃꯅ‌ꯦ
ꯎ
ꯑꯗꯨꯒ ꯑꯁ ꯃꯈꯜ ꯌꯥꯝꯃꯦ
ꯈꯣꯡ ꯊꯥꯛꯄꯗꯤ ꯏꯆꯦꯅ ꯁꯨꯝ ꯇꯧꯕꯤꯕ꯭ꯔꯥ ꯀꯅꯥꯅ
ꯊꯣꯡ ꯊꯥꯛꯄꯗꯤ ꯏꯆꯦꯅ ꯁꯨꯝ ꯇꯧꯔꯦ ꯑꯗꯨ ꯏꯆꯦꯅ ꯊꯣꯡꯕ ꯏꯟꯁꯥꯡ ꯆꯥꯛ ꯌꯦꯟꯁꯥꯡꯁꯦ ꯍꯥꯎꯋꯦꯅ
ꯃꯤꯄꯨꯝ ꯈꯨꯗꯤꯡꯅ ꯍꯥꯏꯌꯦꯕꯀꯣ ꯍꯣꯏ ꯑꯗꯨꯒ ꯃꯣꯏꯁꯦ ꯑꯥ
ꯈꯨꯠ ꯃꯤꯒꯤ ꯈꯨꯠꯁꯦ ꯅꯣꯡꯃꯗ ꯑꯗꯨꯝ ꯈꯪꯕꯅꯤꯗ ꯑꯣ
ꯎꯝ___
ꯍꯥꯎꯕ ꯍꯥꯎꯇꯕꯁꯦ ꯅꯣꯡꯃꯗ ꯑꯗꯨꯝ ꯈꯪꯕꯅꯦꯕ꯫
ꯍꯣꯏ꯫
ꯑꯩꯗꯤ ꯁꯥꯕꯅ ꯍꯨꯃꯥꯡꯅ ꯄꯨꯡꯂꯨꯛ ꯁꯝꯒꯁꯦ ꯏꯔꯨꯕꯤꯕꯒ____ ꯆꯞ ꯃꯥꯟꯅꯈ꯭ꯔꯦ ꯑꯩꯁꯦ꯫
ꯀꯩꯒꯤ?
ꯁꯥꯃꯟꯕꯒꯤ꯫ ꯁꯥꯃꯟꯕꯒꯤꯀꯣ
ꯎꯝ
ꯏꯔꯨꯕꯤꯕꯒ ꯆꯞ ꯃꯥꯟꯅꯈ꯭ꯔꯦꯕ꯫ ꯌꯦ ꯀꯗꯥ ꯆꯠꯀꯦꯅꯣ ꯏꯆꯦ
ꯌꯤꯔꯣ ꯑꯩꯅꯦ ꯎꯝ ꯊꯕꯛ ꯌꯥꯝ ꯂꯩꯌꯦ ꯍꯌꯦꯡꯁꯦ꯫
ꯑꯣ ꯂꯧ ꯆꯠꯄꯤꯒꯗꯧꯔꯤꯕ꯭ꯔꯥ ꯍꯥꯏꯕꯅꯤꯗ꯫
ꯑꯥ ꯑꯩ ꯂꯧ ꯆꯠꯂꯣꯏ꯫ ꯀꯩꯅꯣ ꯊꯕꯛꯁꯦ ꯎꯝ___
ꯅꯨꯡꯁꯥ ꯁꯥꯃꯟꯗꯅ ꯂꯩꯕ ꯉꯝꯗ꯭ꯔꯦ ꯏꯅꯨꯡꯁ__
ꯍꯌꯦꯡ ꯊꯕꯛꯁꯦ ꯍꯥ__
ꯁꯥꯃꯟꯗꯅ ꯑꯩꯁꯦ ꯂꯩꯐꯝ ꯆꯥꯐꯝ ꯈꯪꯗ꯭ꯔꯦ ꯏꯁꯥꯁꯦ ꯑꯣꯝꯆꯥꯛ ꯅꯥꯔꯦꯕ꯫
ꯎꯝ ꯑꯗꯦ ꯑꯦ
ꯈꯪꯕ ꯅꯠꯇ꯭ꯔꯣ?
ꯎꯝ ꯍꯌꯦꯡ
ꯁꯥꯌꯦ ꯁꯥꯌꯦ ꯁꯥꯌꯦ
ꯍꯌꯦꯡꯁꯦ ꯑꯩ ꯐꯤ ꯁꯥꯔꯅꯤꯗꯅ ꯑꯩꯒꯤ ꯐꯤꯗꯨ ꯐꯣꯠꯂꯅꯤ꯫
ꯁꯥꯃꯟꯗꯅ
ꯀꯩꯅꯣ ꯅꯪꯅ ꯐꯤ ꯁꯥꯔꯅꯤ ꯍꯥꯏꯕ ꯑꯩꯁꯦ ꯍꯌꯦꯡꯁꯦ꯫
ꯑ
ꯑꯗꯨꯒ ꯀꯣ꯫
ꯁꯥꯕꯅꯤ ꯍꯦ
ꯐꯤ ꯁꯥꯔꯅꯤ